ꯇꯥꯕ꯭ꯔꯣ
ꯇꯥꯔꯦ ꯇꯥꯔꯦ꯫
꯫ ꯎꯝ ꯀꯔꯤ ꯇꯧꯔꯃꯤꯅꯣ
ꯑꯥ ꯆꯥꯛ ꯆꯥꯒꯦ ꯇꯧꯔꯝꯕꯅꯦ꯫
ꯑꯣ ꯀꯩ ꯌꯦꯟꯖꯥꯡ ꯊꯣꯡ ꯊꯣꯡꯒꯤꯖꯥꯠꯅꯣ ꯉꯁꯤꯗꯤ꯫
ꯉꯁꯤꯗꯣ ꯑꯩ ꯀꯥꯡꯁꯣꯏ ꯑꯣꯏꯅ ꯆꯥꯔꯦ ꯅꯪꯗꯤ ꯀꯔꯤ ꯏꯟꯖꯥꯡ ꯆꯥꯔꯒꯦ꯫
ꯑꯩꯗꯤ ꯉꯁꯤꯁꯦ ꯁꯧꯒꯤꯗꯣ ꯉꯥ ꯑꯌꯥꯏꯕꯒ ꯇꯧꯔ ꯊꯥꯛꯑꯒ ꯆꯥꯥꯁꯜꯂꯦ ꯌꯦꯔꯨꯝ ꯉꯧꯕ ꯑꯃ ꯌꯥꯎꯔꯦ꯫
ꯍꯧꯖꯤꯛꯀꯥꯟꯖꯤꯕꯨ ꯀꯔꯤ ꯌꯦꯟꯖꯥꯡꯅ ꯈ꯭ꯋꯥꯏꯗꯒꯤ ꯍꯥꯎꯒꯦ꯫
ꯍꯥꯎꯕꯒꯤ ꯍꯥꯏꯔꯗꯤ ꯉꯥꯅꯨ ꯊꯣꯡꯕꯅ ꯍꯥꯎꯋꯦ ꯀꯩꯅꯣ꯫ ꯅꯡꯗꯤ꯫
ꯑꯩꯒꯤ ꯑꯣꯏꯅꯗꯤ ꯌꯦꯟ ꯊꯣꯡꯕ ꯌꯥꯎꯔꯗꯤ ꯌꯥꯔꯦ꯫
ꯑꯣ꯫ ꯑꯗꯣ ꯑꯗꯣ ꯂꯥꯏꯔꯤꯛ ꯂꯥꯏꯁꯨ ꯀꯃꯥꯏꯅ ꯇꯧꯔꯤꯒꯦ ꯅꯪꯒꯤ ꯄꯔꯤꯈꯥ ꯑꯃ ꯊꯥꯅꯤꯡꯉꯦ ꯈꯣꯠꯂꯦꯅ ꯍꯥꯏꯕꯗꯨ ꯑꯗꯨꯝ ꯌꯥꯔꯤꯕꯣ ꯀꯃꯥꯏ ꯀꯃꯥꯏ ꯇꯧꯒꯦ꯫
ꯂꯥꯏꯔꯤꯛ ꯑꯗꯨꯝ ꯆꯥꯡ ꯅꯥꯏꯅ ꯄꯥꯕ ꯉꯝꯃꯤ ꯍꯧꯖꯤꯛ ꯐꯥꯎꯒꯤꯗꯤ ꯃꯇꯨꯡ ꯇꯥꯔꯛꯄꯒꯤꯗꯤ ꯈꯪꯗ꯭ꯔꯤ ꯑꯗꯣ꯫ ꯅꯪꯒꯤꯗꯤ꯫ ꯀꯃꯥꯏꯅ ꯇꯧꯔꯤꯒꯦ꯫
ꯑꯩꯗꯤ ꯂꯥꯏꯔꯤꯛꯄꯨ ꯏꯄꯥ ꯄꯥꯗ꯭ꯔꯦꯗ ꯂꯥꯏꯔꯤꯛ ꯄꯥꯔ ꯀꯩꯗꯧꯅꯤ ꯈꯜꯂꯛꯇꯅ ꯏꯄꯥ ꯄꯥꯗ꯭ꯔꯦ ꯍꯥꯏꯇꯥꯔꯦ꯫
ꯀꯣꯏꯕ ꯂꯥꯡꯕꯗꯤ ꯇꯣꯛꯊꯣꯛꯑꯕꯣ ꯀꯃꯥꯏꯅ ꯇꯧꯒꯦ꯫
ꯀꯣꯏꯕꯗꯤ ꯑꯩ ꯍꯥꯟꯅ ꯆꯠꯁꯨ ꯆꯠꯇꯅ ꯏꯁ ꯫ ꯫ ꯑꯥ ꯐꯥꯒꯤ ꯇꯧꯕꯅꯤꯗ ꯀꯣꯏꯕꯁꯦ꯫ ꯆꯠꯀꯗꯕꯅꯦ ꯍꯧꯖꯤꯛꯁꯦ ꯅꯣꯡꯖꯨ ꯅꯣꯡꯖꯨ ꯅꯣꯡꯖꯨ ꯅꯨꯡꯁꯥꯖꯦ ꯎꯝ ꯇꯝꯕ ꯉꯝꯗꯕ ꯍꯥꯏ ꯇꯔꯦ ꯅꯣꯡꯖꯨ ꯅꯨꯡꯁꯥ ꯌꯧꯁꯤꯜꯂꯛꯄꯒꯤ ꯅꯣꯡꯁꯦ ꯑꯃꯨꯛ ꯆꯨꯏ ꯑꯃꯨꯛ ꯂꯦꯞꯄꯤ ꯈꯪꯍꯧꯗꯅ ꯍꯦꯛ ꯆꯨꯏ꯫ ꯑꯗꯨꯗꯨꯅ꯫ ꯅꯣꯡꯂꯩ ꯅꯨꯡꯁꯤꯠ ꯍꯦꯛ ꯇꯧꯔ ꯑꯗꯨ ꯇꯧꯕꯅꯤꯅꯅꯦ ꯌꯨꯝꯗꯒꯤ ꯆꯠꯊꯣꯛꯄꯁꯦ ꯈꯔ ꯐꯔꯛ ꯇꯥꯕ ꯑꯗꯨꯅ ꯌꯨꯝꯗ ꯑꯗꯨꯝ ꯂꯩꯔꯦ ꯌꯨꯝꯒꯤ ꯊꯕꯛ ꯏꯟꯈꯥꯡ ꯈ ꯇꯧꯔꯒ ꯅꯪꯗꯤ꯫
ꯑꯩꯒꯤꯗꯤ ꯀꯣꯏꯕ ꯑꯗꯨꯝ ꯆꯠꯂꯦ ꯀꯣꯏꯕꯁꯦ ꯌꯥꯝ ꯄꯥꯝꯃꯦ꯫ ꯆꯤꯡꯗꯁꯨ ꯀꯥꯔꯨꯕ ꯌꯥꯏ ꯑꯗꯒꯤ ꯃꯣꯏꯔꯥꯡꯗꯁꯨ ꯆꯠꯂꯨꯔꯦ ꯑꯗꯨꯗꯒꯤ ꯄꯥꯠ ꯇꯨꯔꯦꯟ ꯃꯅꯥꯛꯇ ꯆꯠꯄ ꯌꯥꯝ ꯄꯥꯝꯃꯤ ꯒꯥꯔꯗꯦꯟꯁꯤꯡꯗ ꯆꯠꯂꯦ ꯍꯟꯗꯛꯀꯤ ꯑꯣꯏꯅꯗꯤ ꯐꯅꯌꯥꯝꯅ ꯆꯠꯂꯦ ꯃꯇꯨꯡ ꯇꯥꯔꯛꯄꯗꯁꯨ ꯆꯠꯅꯤꯡꯉꯦ ꯑꯗꯨ ꯅꯣꯡ ꯐꯥꯗꯣꯛ ꯀꯣꯏ ꯑꯣꯏꯔꯨꯁꯤ ꯀꯩꯅꯣ
ꯍꯌꯦ ꯅꯣꯡꯐꯥꯗꯣꯛ ꯍꯧꯅꯔꯒ ꯀꯩꯅꯣꯝꯁꯨ ꯆꯥꯁꯤ ꯀꯩꯅꯣ ꯏꯖꯤꯅ
ꯍꯣꯏ ꯆꯥꯁꯦ ꯑꯆꯥꯄꯣꯠ ꯑꯣꯏꯔꯣ ꯌꯦꯟꯖꯥꯡ ꯑꯍꯥ ꯎꯕ ꯑꯣꯏꯔꯣ ꯀꯩꯅꯣꯝꯃ ꯇꯧꯔꯒ ꯀꯣꯏꯕ ꯑꯣꯏꯅ ꯆꯠꯂꯒ ꯆꯥꯔꯁꯦ
ꯌꯥꯏꯑꯦ ꯑꯗꯨ ꯍꯧꯖꯤꯛ ꯅꯣꯡꯁꯤꯡ ꯆꯨꯔꯛꯄꯁꯦ ꯀꯃꯥꯏꯅ ꯇꯧꯒꯦ ꯑꯌꯨꯛꯇ ꯌꯥꯍꯧ ꯉꯟꯅ ꯍꯧꯒꯠꯄꯗꯣ ꯉꯝꯃꯤꯕꯣ
ꯅꯣꯡ ꯏꯁꯤꯡ ꯆꯨꯔꯛꯄꯁꯦ ꯌꯥꯍꯧꯁꯦ ꯀꯌꯥ ꯅꯨꯡꯉꯥꯏꯇꯦ ꯏꯪꯕꯅꯤꯅ ꯇꯨꯝꯃꯒ ꯂꯩꯅꯤꯡꯉꯦ ꯅꯣꯡ ꯏꯁꯤꯡ ꯆꯨꯕꯁꯦ ꯑꯃꯔꯣꯝꯗꯁꯨ ꯑꯃꯨꯛ ꯅꯨꯡꯉꯥꯏ ꯑꯃꯔꯣꯝꯗꯁꯨ ꯑꯃꯨꯛ ꯅꯨꯡꯉꯥꯏꯇꯦ ꯆꯠꯊꯣꯛ ꯈꯣꯠꯇꯣꯛꯄꯒꯤꯗꯤ ꯌꯥꯝ ꯅꯨꯡꯉꯥꯏꯇꯦ ꯑꯗꯣ ꯁꯨꯝ ꯂꯩꯕꯒꯤ ꯑꯣꯏꯅꯗꯤ ꯅꯨꯡꯉꯥꯏ
ꯎꯝ ꯅꯨꯃꯤꯗꯥꯡꯗꯨꯒ ꯇꯨꯝꯃꯤꯀꯥꯟ ꯑꯍꯤꯡꯗꯒ ꯅꯣꯡꯒ ꯇꯥꯔꯛꯄꯗꯣ ꯃꯈꯣꯟꯒ ꯇꯥꯔꯒ ꯇꯨꯝꯕ ꯌꯥꯝ ꯅꯨꯡꯉꯥꯏꯕꯅꯤꯅ ꯃꯥꯒꯤ ꯇꯨꯝꯕ ꯌꯥꯝ ꯁꯨꯝꯕꯅꯤꯅꯦ
ꯍꯣꯏ ꯌꯥꯝ ꯅꯨꯡꯉꯥꯏ ꯅꯨꯡꯗꯥꯡ ꯇꯨꯝꯕꯒꯤꯗ ꯍꯥꯏꯔꯗꯤ ꯑꯗꯣ ꯃꯍꯩ ꯇꯝꯕ ꯑꯃꯗꯤ ꯊꯕꯛ ꯆꯠꯄ ꯃꯤꯁꯤꯡꯗꯤ ꯌꯥꯝꯅ ꯋꯥꯔꯅꯤ ꯍꯥꯏꯕꯗꯤ ꯂꯝꯕꯤ ꯐꯠꯇꯕ ꯑꯗꯒꯤꯗꯤ ꯅꯣꯡ ꯏꯁꯤꯡ ꯇꯥꯕꯁꯤꯅ ꯌꯥꯝꯅ ꯈꯨꯗꯣꯡ ꯆꯥꯗꯕ ꯑꯣꯏꯗꯣꯏꯅꯦꯕ
ꯆꯨꯝꯃꯤꯅꯦ ꯅꯪꯅ ꯍꯥꯏꯕꯗꯣ ꯅꯪꯉꯥꯏꯕ ꯂꯝꯕꯤꯁꯦ ꯑꯩꯈꯣꯏ ꯂꯝꯒꯤ ꯂꯝꯕꯤꯁꯦ ꯈꯔ ꯑꯃꯅ ꯐꯩ ꯈꯔ ꯑꯃꯅ ꯐꯠꯇꯕ ꯇꯧꯕꯅꯤꯅ ꯑꯗꯒꯤ ꯃꯤ ꯆꯠꯅꯔꯤꯕ ꯃꯌꯥꯝꯁꯦ ꯂꯣꯏꯅꯃꯛ ꯒꯥꯔꯤ ꯑꯆꯧꯕ ꯂꯣꯏꯅꯃꯛ ꯂꯩꯕꯗꯤ ꯅꯠꯇꯕꯅꯤꯅ ꯒꯥꯔꯤ ꯃꯆꯥꯗꯨꯁꯨ ꯆꯠꯄꯅꯤꯅꯣꯡ ꯅꯣꯡꯒꯨꯝꯕ ꯍꯦꯛ ꯇꯥꯔꯛꯄꯗ ꯌꯥꯝ ꯈꯨꯗꯣꯡꯆꯥꯗꯕ ꯊꯦꯡꯅꯩꯗꯣ ꯑꯗꯨꯁꯨ ꯑꯗꯣ ꯐꯔꯦ ꯁꯤꯅ ꯁꯤ ꯑꯣꯏꯈꯔꯦ ꯑꯣ ꯍꯟꯗꯛꯀꯤ ꯂꯧ ꯁꯤꯡ ꯀꯃꯥꯏꯅ ꯇꯧꯒꯦ
ꯍꯟꯇꯛꯀꯤ ꯂꯧꯁꯤꯡꯁꯦ ꯐꯖꯩ ꯐꯖꯅ ꯎꯈ꯭ꯔꯦ ꯃꯍꯩ ꯑꯗꯨꯝ ꯐꯖꯗꯧ ꯃꯥꯜꯂꯤꯦ ꯈꯨꯠ ꯆꯪꯅ ꯁꯦꯝꯈ꯭ꯔꯕꯅꯤꯅ꯫ ꯑꯗꯣ ꯅꯪꯒꯤꯗꯤ ꯀꯃꯥꯏꯅ ꯇꯧꯈ꯭ꯔꯒꯦ꯫
ꯑꯩꯒꯤꯗꯤ꯫ ꯑ ꯂꯧ ꯂꯩꯁꯨ ꯂꯩꯇꯅ꯫ ꯑ ꯑꯩꯗꯤ ꯂꯧ ꯎꯖꯨ ꯎꯗꯦ ꯑꯗꯨꯝ ꯌꯨꯝꯗꯨ ꯄꯪꯂꯩ ꯂꯩꯕꯅꯤ ꯀꯩꯅꯣ ꯍꯤꯡꯒꯣꯟꯖꯨ ꯎꯗꯦ ꯍꯍ ꯍꯍ
ꯑꯗꯣ
ꯎꯝ ꯍꯥꯏꯔꯛꯑꯣ
ꯍꯤꯡꯒꯣꯜ ꯈꯔ ꯎꯁꯟꯕꯗꯤ ꯐꯕꯅꯤ꯫
ꯐꯩꯌꯦ ꯐꯩꯌꯦ ꯍꯤꯒꯣꯟꯖꯨ꯫ ꯅꯥꯄꯤ ꯁꯣꯡꯖꯟ ꯂꯩꯔꯦ ꯑꯗꯨꯗꯣ ꯁꯦꯡꯇꯣꯛ ꯉꯝꯗ꯭ꯔꯦ ꯍꯛꯆꯥꯡꯁꯨ ꯀꯌꯥ ꯀꯩꯗꯧꯕ ꯍꯥꯏ ꯇꯔꯦ ꯀꯌꯥ ꯉꯝꯗꯕ ꯍꯥꯏ ꯇꯥꯔꯦ ꯍꯛꯆꯥꯡꯁꯦ ꯑꯗꯨꯗꯨꯅ ꯅꯥꯄꯤꯒꯨꯝꯕ ꯁꯦꯡꯕ ꯈꯣꯠꯄ ꯆꯪꯕꯗꯨꯁꯨ ꯑꯃꯨꯛ ꯅꯨꯡꯉꯥꯏꯇꯕ ꯍꯥꯀꯠꯆꯕꯤ ꯇꯧ ꯂꯩꯔꯦ꯫
ꯅꯪꯒꯤ ꯍꯥꯀꯠꯆꯕꯤꯗꯣ ꯐꯠꯇ꯭ꯔꯤꯕꯣ?
ꯐꯠꯇꯔꯤꯌꯦ ꯅꯍꯥꯟ ꯃꯣꯏ ꯌꯦꯡꯉꯨꯔꯦ ꯌꯦꯡꯊꯣꯛꯎꯔꯦ ꯑꯗꯣ ꯍꯤꯗꯥꯛ ꯈꯔ ꯄꯤꯔꯛꯑꯦ ꯑꯗꯨ ꯄꯤꯔꯛꯄꯗꯒꯤ ꯈꯔ ꯈꯔꯗꯤ ꯎꯝꯝ ꯐꯒꯠꯂꯦ ꯍꯥꯏꯇꯥꯔꯦ ꯑꯗꯨ ꯆꯥꯕꯗꯒꯤ ꯑꯗꯣ꯫ ꯑꯩꯖꯨ ꯐꯅꯤꯡꯕꯅ ꯌꯥꯗ꯭ꯔꯦ ꯁꯤ ꯁꯨꯝ ꯂꯩꯕꯅꯤꯅ ꯑꯩ ꯇꯧꯒꯗꯕ ꯊꯕꯛ ꯑꯝꯇ ꯇꯧꯕꯤ ꯉꯝꯗ꯭ꯔꯦ ꯑꯌꯨꯛꯇ ꯍꯦꯛ ꯀꯌꯥ ꯆꯠꯂꯝ ꯆꯦꯟꯕ ꯆꯠꯂꯝꯕꯗꯨꯁꯨ ꯌꯥꯗ꯭ꯔꯦ ꯁꯤ ꯇꯧꯁꯜ ꯂꯩꯗꯅ꯫ ꯑꯗꯨꯅ ꯍꯧꯖꯤꯛꯁꯦ ꯋꯥꯈꯜꯒꯁꯦ ꯂꯣꯏꯅꯃꯛ ꯍꯟꯗꯔꯕꯅꯤꯗ ꯑꯩꯖꯦ꯫
ꯑꯩ ꯍꯤꯗꯥꯛ ꯇꯧꯕꯤꯌꯣ ꯍꯥꯏꯕ꯭ꯔꯣ ꯑꯩꯁꯨ ꯈꯔꯗꯤ ꯍꯩꯌꯦ ꯗꯣ ꯗꯈꯤꯅꯥꯗꯤ ꯈꯔ ꯆꯥꯎꯋꯦ꯫
ꯅꯪꯒꯤ ꯍꯤꯗꯥꯛ ꯑꯊꯨꯞꯄꯤꯗꯨꯔꯣ꯫
ꯑꯩꯒꯤ ꯑꯦ ꯍꯤꯗꯥꯛ ꯑꯑ ꯇꯤꯡꯒꯪ ꯄꯥꯟꯕꯤꯗꯣ ꯑꯗꯨ ꯑꯗꯨꯅ ꯐꯖꯅ ꯁꯨꯕꯤꯒꯦ ꯇꯧꯕ꯫
ꯑꯁ ꯍꯍ ꯌꯥꯔꯣꯏꯌꯦ ꯁꯤꯗꯤ ꯃꯞ꯫ ꯈꯣꯝ ꯆꯥꯛꯇꯤꯌꯦ ꯑꯗꯨꯗꯨꯅ ꯏꯁꯥꯏꯗꯣꯝ ꯇꯧꯖꯔꯒꯦ ꯑꯝ ꯅꯍꯥꯟ ꯄꯤꯔꯛꯄ ꯍꯤꯗꯥꯛ ꯀꯩꯅꯣꯗꯣ ꯆꯥꯔꯒ ꯒꯨꯂꯤꯗꯣ ꯆꯥꯔꯒ ꯐꯔꯛꯄ꯭ꯔꯥ ꯌꯦꯡꯉꯒꯦꯅ ꯁꯨꯝ ꯈꯜꯂꯤꯅꯤ ꯑꯗꯣ ꯅꯪꯒꯤ ꯐꯣꯟ ꯃꯃꯥꯏ ꯑꯄꯥꯥꯛꯄ ꯑꯃ ꯂꯩꯅꯤꯡꯕꯗꯣ ꯀꯔ ꯀꯔꯝ ꯀꯥꯟ ꯂꯩꯔꯨꯖꯦ ꯍꯥꯏꯅꯣ ꯆꯠꯂꯒ
ꯑꯗꯨ ꯑꯩꯁꯤ ꯄꯩꯁꯥ ꯇꯥꯜꯂꯤꯁꯦ ꯇꯧꯔꯒ ꯂꯩꯔꯒꯦꯅ ꯈꯜꯂꯦ ꯑꯩ ꯑꯗꯨꯒ
ꯃꯈꯥ ꯇꯥꯔꯛꯄ ꯂꯥꯏꯔꯤꯛ ꯄꯥꯔꯅꯤ ꯑꯗꯨꯒ ꯃꯤ ꯑꯣꯏꯔꯅꯤ
ꯎꯝ- ꯑꯗꯨꯗꯤ ꯌꯦꯡ ꯃꯤ ꯑꯣꯏ ꯃꯤ ꯑꯣꯏꯔꯒ ꯂꯩꯔꯒꯦ ꯍꯥꯏꯔꯣ ꯇꯣꯂꯣꯞ ꯆꯥꯔꯒ
ꯇꯣꯂꯣꯞ ꯇꯣꯂꯣꯞ ꯆꯥꯗ꯭ꯔꯤꯀꯥꯟꯗ ꯁꯤ ꯃꯆꯥ ꯃꯆꯥ ꯇꯥꯜꯂꯒ ꯄꯩꯁꯥ ꯃꯆꯥ ꯃꯆꯥ ꯇꯥꯜꯂꯒ- ꯇꯨꯡꯖꯜꯂꯒ ꯂꯩꯔꯒꯦꯅ ꯈꯜꯂꯦ
ꯐꯔꯦꯅꯦ ꯑꯗꯨꯁꯨ ꯃꯗꯨꯁꯨ ꯑꯗꯨꯝ ꯇꯧꯕ ꯌꯥꯕ ꯀꯩꯅꯣꯅꯤ ꯊꯕꯛꯅꯤ ꯑꯗꯣ ꯑꯗꯨꯅ ꯐꯔꯦꯗ ꯑꯗꯨꯒ ꯑꯈꯣꯏ ꯏꯁꯥꯅ ꯏꯁꯥꯅ ꯑꯄꯥꯝꯕꯗꯣ ꯑꯃ ꯑꯅꯧꯕ ꯃꯇꯝꯗ ꯊꯣꯛꯂꯛꯄꯗꯣ ꯑꯃ ꯈꯜꯂꯒ ꯑꯍꯟꯕꯗ ꯑꯃ ꯂꯩꯕꯗꯨꯅ ꯈ꯭ꯋꯥꯏꯗꯒꯤ ꯑꯈꯣꯏꯗ ꯌꯥꯝ ꯀꯥꯟꯅꯕ ꯑꯃ ꯑꯣꯏꯔꯅꯤꯕ ꯋꯥꯈꯟꯗꯨ ꯋꯥꯈꯟꯖꯨ ꯁꯦꯡꯕ ꯄꯥꯏꯕꯗꯁꯨ ꯅꯨꯡꯉꯥꯏꯕ
ꯃꯥꯅꯦ ꯑꯗꯣ ꯍꯌꯦꯡꯁꯦ ꯀꯔꯤ ꯇꯧꯒꯦ ꯈꯜꯂꯤꯅꯣ ꯍꯌꯦꯡꯁꯦ ꯑꯩꯗꯤ ꯀꯣꯏꯕ ꯆꯠꯂꯨꯒꯦꯅ ꯈꯜꯂꯦ ꯀꯣꯏꯕꯁꯦ ꯆꯤꯡ ꯀꯥꯔꯨꯁꯤꯔꯥ ꯍꯥꯏꯅ ꯈꯜꯂꯦ ꯑꯗꯣ ꯅꯣꯡ ꯏꯁꯤꯡꯒꯤ ꯐꯤꯕꯝꯁꯤ ꯌꯦꯡꯉꯒ ꯀꯥꯕꯁꯤ ꯐꯔꯛ ꯇꯥꯒꯗ꯭ꯔꯥ ꯍꯥꯏꯅꯁꯨ ꯑꯃꯨꯛ ꯈꯜꯂꯦ ꯑꯗꯨꯅ ꯅꯪ ꯍꯥꯏꯔꯛꯑꯣ
ꯍꯣꯏ ꯍꯣꯏ ꯍꯥꯏꯔꯛꯑꯒꯦ ꯑꯗꯣ ꯍꯌꯦꯡꯒꯤꯗꯨꯗꯤ ꯍꯣꯔꯦꯟ ꯅꯨꯡꯗꯥꯡ ꯈꯟꯅꯔꯖꯦ
ꯍꯥꯏꯔꯦꯟ ꯅꯨꯡꯗꯥꯡ ꯈꯟꯅꯔꯖꯤ
ꯍꯣ ꯍꯣ ꯊꯝꯃꯣ ꯊꯝꯃꯣ